ꯇꯥꯏ ꯃꯤꯌꯥꯝ ꯅꯣꯛꯅꯤꯡꯉꯦ ꯌꯥꯝ ꯁꯥꯡꯉꯦ
ꯋꯥꯔꯤ ꯌꯥꯝ ꯐꯔꯝꯕ ꯐꯔꯨꯕꯒꯤ
ꯁ꯭ꯀꯤꯟ ꯀꯦꯌꯔꯒꯤ ꯋꯥꯔꯤꯅꯤ
ꯐꯥꯏꯅꯦꯜ ꯌꯦꯡꯅꯤꯡꯈ꯭ꯔꯦ
ꯑꯁ ꯌꯦꯡꯕꯁꯨ ꯅꯨꯡꯉꯥꯏꯔꯣꯏꯗ
ꯀꯥꯏꯀꯤ
ꯑꯗꯣ
ꯈꯪꯉꯤ ꯈꯥꯡꯉꯤ ꯍꯣꯏ ꯍꯣꯏ ꯍꯣꯏ
ꯑꯗꯤ ꯀꯣ ꯑꯁ ꯈꯥꯗ ꯏꯇ꯭ꯔꯦꯁ ꯍꯥꯏꯔ ꯍꯧꯖꯤꯀ
ꯏꯁꯁ ꯑꯩꯗꯤ ꯅꯍꯥꯟ ꯎꯝ ꯇꯔ ꯀꯕ ꯆꯍꯤ ꯁꯤꯗꯁꯨꯀꯣ ꯑꯩꯗꯤ ꯌꯥꯝ ꯂ ꯑꯣꯏꯕꯗꯦ ꯂꯤꯛꯁꯤꯡ ꯌꯥꯝ ꯎꯝꯦ
ꯁꯤ ꯎ ꯀꯩꯅꯣꯗꯣ ꯀꯤꯕꯣꯔꯠ ꯄꯥꯏꯔꯤꯒ ꯑꯗ ꯀꯕꯣ ꯄꯕꯤꯗꯣ
ꯑ
ꯍꯧꯖꯤꯛꯇꯤ ꯑ ꯃꯥꯁꯨ ꯂꯤꯛꯒꯨꯝꯕꯁꯤ ꯌꯦꯡꯕ ꯍꯧꯥꯎꯈ꯭ꯔꯅꯤ ꯍꯥꯏꯌꯦ
ꯏꯟꯇ꯭ꯔꯦꯁ ꯌꯥꯝ ꯂꯩꯥꯏꯈ꯭ꯔꯦ ꯍꯥꯏꯌꯦ
ꯌꯥꯝ ꯐꯖꯥꯑꯦ ꯑꯗꯨ ꯌꯦꯡꯗ꯭ꯔꯗꯤꯀꯣ ꯌꯦꯡꯕꯁꯦ ꯅꯨꯡꯉꯥꯏꯇꯕꯅꯦꯕ ꯍꯥꯏꯗꯤ ꯃꯐꯥꯝ ꯃꯔꯥꯡ ꯈꯥꯡꯗꯅ ꯑꯗꯨꯝ ꯁꯞꯄꯣꯔꯠ ꯇꯧꯕꯕꯒꯩ ꯆꯞ ꯃꯥꯟꯅꯕꯅꯤ ꯑꯗꯨꯒꯤ
ꯍꯝ
ꯈꯪꯗꯦ ꯅꯨꯄꯤꯁꯤꯡꯗꯤ ꯑꯗꯨꯝ ꯋꯥꯔꯜꯀꯕ ꯃꯇꯝꯗ ꯈꯛꯇ ꯌꯦꯡꯉꯤꯗꯅ
ꯎꯝ
ꯑꯗꯨꯒꯤ ꯅꯨꯄꯥ ꯑꯗꯨꯝ ꯅꯣꯛꯅꯤꯡꯕ ꯐꯥꯎꯋꯤ ꯍꯥꯏꯕꯅꯦꯕ ꯑꯗꯨꯝ ꯁꯞꯄꯣꯔꯠ ꯇꯧꯕꯗꯣ ꯆꯦꯛ ꯆꯥꯛ ꯑꯣꯏꯅ ꯇꯧꯋꯦꯕ ꯃꯣꯏꯗꯣ
ꯎꯝ ꯑꯗꯨꯒ ꯋꯥꯔꯀꯥꯎꯒꯤ ꯃꯇꯥ ꯑꯣꯔꯀꯥꯎꯒꯤ ꯃꯇꯝ ꯈꯛꯇ ꯌꯦꯡꯕ ꯁꯦꯡꯅ ꯑꯗꯨ ꯋꯥ ꯋꯥ ꯂꯥꯎꯅꯒꯅꯤ
ꯑꯗꯨ ꯀꯔꯤꯁꯨꯉ ꯍꯥꯏꯗꯤ ꯌꯥꯝ ꯅꯣꯛꯅꯤꯡꯕꯅꯦ ꯎꯝ ꯏꯁꯄꯦꯟ ꯗꯤꯐꯦꯟꯁ ꯀꯩ ꯀꯥꯏꯅ ꯇꯧꯔꯒꯀꯣ ꯉꯔꯥꯡꯗ ꯅꯨꯄꯤ ꯈꯔꯗꯤ ꯏꯕꯦꯟꯒ ꯇꯧꯕ ꯏꯕꯦꯟꯒ ꯁꯞꯄꯣꯔꯠ ꯇꯧꯕ
ꯑꯥ
ꯍꯥꯏꯗꯤ ꯎ ꯈꯪꯗꯦ ꯃꯣꯏ ꯑꯗꯨꯝ ꯁ꯭ꯋꯥꯏꯗ ꯈꯪꯗꯦ ꯑꯗꯨ ꯑꯣꯏꯔꯁꯨ ꯈꯪꯅꯔꯤꯕ ꯃꯣꯏꯒꯤ ꯏꯁꯇꯦꯇꯥꯇꯨ ꯇꯨꯝ ꯊꯥꯔꯛꯄꯗ ꯎꯕ
ꯎꯝ
ꯌꯥꯝ ꯅꯣꯛꯅꯤꯡꯉꯦ ꯍꯥꯏꯗꯤ ꯃꯣꯏꯒꯤ ꯑꯅꯤꯗꯤ ꯑꯗꯨꯝ ꯑꯣꯄꯣꯅꯦꯟ ꯍꯥꯏꯇꯥꯔꯦꯕ ꯀ꯭ꯂꯥꯞꯇ ꯑꯣꯏꯔꯁꯨ
ꯑꯗꯨꯗꯣꯟꯅ
ꯁꯤ ꯍ ꯇꯥꯗꯦ
ꯍꯥꯏꯗꯤ ꯐꯤꯅꯥꯜ ꯌꯦꯡꯗꯤ ꯑꯃꯨꯛ ꯏꯁꯄꯦꯟꯗ ꯏꯁꯄꯦꯟꯕꯨ ꯁꯞꯄꯣꯔꯠ ꯇꯧꯗꯣꯏ ꯃꯥꯜꯂꯦ
ꯑꯩꯁꯨ ꯑꯗꯨꯃꯥꯏꯅ ꯇꯥꯎꯋꯗꯤ ꯇꯥꯎꯋꯗ ꯍꯥꯏꯗꯤ ꯅꯨꯡꯁꯤꯕꯁꯨ ꯅꯨꯡꯁꯤꯌꯦ ꯑꯗꯨ ꯑꯣꯏꯔꯁꯨ ꯇ ꯗꯔꯀꯥꯔ ꯑꯣꯏ ꯗꯕꯔꯀꯥꯔꯅꯤ ꯍꯥꯏꯔꯁꯨ ꯃꯥꯗꯤ ꯃꯊꯥꯇꯅꯤꯅ ꯀꯣ ꯑꯗꯨ ꯍꯦꯟꯗꯗꯤ ꯌꯥꯝ ꯂꯏꯗꯅ
ꯎꯝ
ꯑꯗꯨꯝ ꯌꯥꯝ ꯌꯥꯏꯌꯦꯗ ꯑꯉꯥꯡꯝ ꯑꯉꯥꯡꯝꯕꯗꯨꯅꯦ
ꯎꯝ
ꯑꯗꯨ ꯑꯣꯏꯔꯁꯨ ꯑꯩꯗꯤ ꯏꯁꯄꯦꯟꯒ ꯍꯦꯟꯅ ꯅꯨꯡꯁꯤꯌꯦ
ꯎꯝ ꯑꯗꯨꯒ ꯃꯁꯥ ꯃ ꯃꯁꯝ ꯃꯁꯝꯕ ꯌꯦꯝꯕ -ꯌꯥꯝꯕ ꯅꯨꯄꯥꯗꯣ ꯈꯪꯕ꯭ꯔꯥ
ꯑ
ꯎꯝ ꯑꯁ -ꯑꯁ ꯑꯗꯨꯒꯤ ꯅꯨꯄꯥꯗꯨꯗꯤ ꯔꯤꯌꯦꯜ ꯃꯦꯗ꯭ꯔꯤꯠꯇ ꯁꯥꯟꯅꯥꯒꯅꯤ ꯍꯧꯖꯤꯛꯇꯤ
ꯑꯣ ꯍꯥꯏꯕꯅꯦ ꯍꯣꯏ ꯑꯗꯨ ꯅꯨꯄꯥꯗꯣ ꯒꯔꯤ ꯊꯧꯔ ꯂꯥꯝꯅꯦ ꯍꯤꯍꯤ
ꯀꯔꯤ ꯃꯥꯟꯕ꯭ꯔꯥ
ꯍꯝ ꯅꯪ ꯃꯥꯜꯂꯦꯀꯣ
ꯀꯟꯗꯦ ꯍꯥ
ꯃꯥꯂꯦ ꯍꯥꯏꯗꯤ ꯌꯥꯝ ꯃꯥꯂꯦ
ꯎꯝ
ꯑꯗꯨꯒ ꯉꯦꯔꯥꯡ ꯑꯥ ꯅꯍꯪ ꯕꯣꯔꯣ ꯌꯦꯡꯗ꯭ꯔꯤꯀꯣ ꯃꯦꯔꯥꯡ
ꯎꯝ
ꯃ ꯎꯝ ꯆꯟꯕ ꯅꯨꯄꯥꯗꯣ ꯃꯥꯅ ꯃꯥꯁꯨ ꯕꯔꯀꯥꯗ ꯁꯨꯃꯥꯏꯟ ꯇꯧꯈ꯭ꯔꯦ ꯍꯥꯏꯕꯅꯤ
ꯑꯣ ꯀ -ꯀꯔꯝꯕ ꯌꯨꯝꯗꯒꯤ
ꯑꯥ ꯈꯥꯡꯗꯦꯗꯤ ꯑꯅꯥꯕ ꯑꯣꯏꯔꯝꯒꯅꯤ
ꯎꯝ
ꯃꯥꯁꯦ ꯢꯪꯂꯦꯟꯅꯦꯕ
ꯎꯝ
ꯄ꯭ꯂꯦꯌꯔꯁꯤꯡꯁꯨ ꯈꯪꯗꯦ ꯑꯗꯨꯝ ꯃꯈꯣꯏꯕꯨ ꯌꯣꯟꯊꯣꯛ ꯌꯣꯟꯁꯤꯟ ꯇꯧꯋꯦꯀꯣ ꯑꯩꯅ
ꯃꯣꯏꯕꯨꯗꯤ ꯌꯥꯝ ꯍꯥꯡꯗꯦꯗ ꯉꯥꯡꯕꯗꯤ ꯈꯔꯥꯕꯨꯗꯤ ꯈꯥꯡꯕ ꯂꯩꯌꯦ ꯗꯣ
ꯎꯝ
ꯃꯝꯕ ꯈꯪꯗꯦ ꯃꯣꯏꯗꯤ ꯍꯝ ꯅꯣꯛꯅꯤꯡꯉꯦ ꯌꯥꯝ ꯐꯦꯟꯁꯤꯡ ꯗꯣ ꯃꯈꯣꯏꯒꯤꯗꯤ ꯋꯥꯔꯜꯗ ꯀꯕ ꯂꯣꯏꯈ꯭ꯔꯦ ꯍꯥꯏꯌꯦ
ꯎꯍꯝ ꯉꯥꯏꯔꯝ
ꯉꯔꯥꯡ ꯃꯦꯁꯤ ꯁꯅꯥꯒꯅꯤ ꯍꯥꯏꯕꯒꯤ ꯃꯥꯟꯅꯗꯤ ꯃꯥ ꯂꯩꯌꯦꯕ ꯃꯥꯅ ꯃꯦꯁꯤꯒꯤ ꯃꯦꯁꯤ ꯅꯣꯛꯄꯗꯣ ꯎꯗꯦ ꯍꯥꯏꯕ ꯑꯗꯨꯒꯤ ꯑꯩꯅ ꯁꯀ꯭ꯔꯤꯟ ꯁꯣꯠ ꯇꯧꯔꯒ ꯊꯥꯔꯛꯄꯅꯤ ꯃꯥ ꯁꯥꯎꯔꯒ ꯂꯩꯌꯦ ꯑꯩ ꯅꯥꯗꯦꯀꯣ ꯅꯍꯥꯟ ꯅꯨꯄꯥꯥ ꯇꯤꯟꯅꯕ ꯅꯨ -ꯅꯨꯃꯤꯠ ꯗꯨꯁꯨ ꯅꯞꯄꯦ ꯌꯦꯡꯉꯣꯀꯣ ꯑꯩ ꯅꯞꯄꯦꯅ ꯍꯦꯇ꯭ꯔꯦꯛ ꯐꯪꯒꯅꯤ ꯍꯥꯏꯔꯒꯀꯣ ꯑꯩꯉꯣꯟꯗ
ꯎꯝ
ꯇꯥꯏꯔꯒ ꯍꯦꯛ ꯂꯣꯏꯔꯒ ꯑꯩꯅ ꯇꯥꯔꯛꯄ
ꯎꯝ
ꯍꯣꯏ ꯍꯦꯇ꯭ꯔꯤꯛ ꯐꯪꯈ꯭ꯔꯦ ꯃꯥꯅꯅ ꯂꯩꯔꯛꯄꯒꯤ ꯃꯥꯗꯣ ꯁꯥꯎꯔꯒ ꯂꯩꯌꯦ ꯅꯣꯛꯅꯤꯡꯕꯅꯦ ꯃꯥꯗꯣ ꯍꯣꯡ -ꯇꯤꯝ ꯍꯣꯡꯕꯗ ꯋꯥꯔꯦ ꯍꯥꯏꯌꯦ ꯃꯥꯁꯨ
ꯎꯝꯗꯨ ꯉꯁꯤꯗꯤ ꯄꯨꯡꯂꯣꯏ ꯂꯣꯏꯈ꯭ꯔꯦ
ꯍꯣꯏ ꯀꯅꯥꯕꯨꯁꯨ ꯀꯣꯜ ꯇꯧꯒꯗ꯭ꯔꯥ ꯈꯪꯗꯦ
ꯎꯝ ꯅꯍꯥꯟ ꯎꯝ ꯗꯨꯃꯥꯏꯅ ꯍꯥꯏꯕꯅꯦ ꯔꯣꯅꯥꯜ- ꯔꯣꯅꯥꯜꯗꯣꯁꯦ ꯁꯤ- ꯁꯤ ꯎꯝ ꯀꯩꯕ ꯀꯨꯏꯈ꯭ꯔꯦ ꯑꯗꯨ ꯑꯣꯏꯔꯁꯨ ꯑꯥꯔꯖꯦꯟꯇꯤꯅꯥ ꯁꯥꯟꯅꯔꯗꯤ ꯃꯥꯒꯤ ꯁꯣꯔꯗꯣ ꯈꯔ ꯈꯔ ꯍꯣꯜꯂꯛꯑꯦ ꯍꯥꯏꯌꯦ ꯑꯗꯨꯕꯨ ꯉꯁꯤꯗꯤ ꯃꯥꯒꯤ ꯑꯥ ꯊꯋꯥꯏꯗꯣ ꯇꯠꯈ꯭ꯔꯦ ꯍꯥꯏꯌꯦ
ꯎꯝ ꯎꯝ ꯎꯝ ꯃꯤꯁꯤꯁꯦ ꯖꯥꯠ ꯖꯥꯠꯅꯦ ꯋꯥ ꯉꯥꯡꯅꯕꯤꯗ ꯑꯗꯨꯝ ꯁꯞꯄꯣꯔꯠ ꯇꯧꯕ ꯌꯥꯕꯗꯨꯕꯨ
ꯎꯝ ꯑꯗꯨꯕꯨ ꯑꯗꯨꯃꯥꯏꯅ ꯗ꯭ꯔꯥꯏꯚꯔꯁ ꯇꯧꯕꯒꯤ ꯌꯦꯡꯕꯁꯨ ꯅꯨꯡꯉꯥꯏꯕꯅꯤꯅꯦ
ꯅꯨꯡꯉꯥꯏꯕꯗꯤ ꯅꯨꯡꯉꯥꯏꯌꯦ ꯑꯗꯣ ꯍꯦꯟꯃꯟ ꯌꯥꯝ ꯍꯦꯟꯃꯟꯕ ꯂꯩꯌꯦꯕ
ꯎꯝ ꯗꯨꯗꯨ ꯎꯝ
ꯑꯋꯥ ꯎꯝ ꯕꯅꯤꯉꯥꯡ ꯀꯣ
ꯎꯝ
ꯈꯪꯕꯅꯦ ꯀꯩꯀꯥ ꯑꯥ ꯅꯠꯇꯦ ꯑꯥꯔꯖꯦꯟꯇꯤꯅꯥꯒꯤ ꯄ꯭ꯂꯦꯌꯥꯔ ꯑꯃꯅꯥꯀꯣ ꯍꯣꯏ ꯃꯤ ꯁꯥꯔꯥꯒ ꯀꯔꯤꯗ ꯄꯤꯕ ꯃꯥꯂꯦ ꯑꯗꯨꯗꯤ ꯃꯥꯒꯤ ꯀꯟꯗꯧꯇꯀꯣ ꯁꯤꯗ ꯄꯤꯕ ꯋꯥꯅꯤ
ꯑꯣ ꯑꯣ ꯑꯣ ꯑꯩ ꯎꯋꯦ ꯑꯩ ꯎꯋꯦ ꯈꯔ
ꯍꯣꯏ ꯑꯗꯨꯝ ꯉꯔꯥꯡꯒꯤꯁꯦ ꯑꯗꯨꯝ ꯃꯤ ꯌꯥꯝ ꯃꯣꯏ ꯑꯅꯥꯖꯦ ꯑꯗꯨꯝ ꯇꯩꯅꯥꯔꯒ ꯀꯥꯎꯒꯅꯦꯕ
ꯎꯝ
ꯖꯥꯌꯦ ꯑꯗꯨ ꯑꯣꯏꯕꯒꯤ ꯀꯟꯅ ꯁꯥꯟꯅꯕꯒꯤ
ꯑꯩꯈꯣꯏꯗꯣ ꯉꯔꯥꯡ ꯑꯥ ꯊꯟꯅꯕ ꯈꯔ ꯍꯥꯎꯋꯦꯅ ꯂꯣꯏꯕ ꯃꯇꯝꯗ ꯂꯣꯏꯕ ꯕꯃꯇꯨꯡꯗ ꯒꯦꯝ ꯑꯗꯨ ꯃꯇꯨꯡ ꯃꯇꯨꯡꯗ ꯃꯦꯁꯤꯗꯣ ꯃꯥ ꯑꯣꯟ ꯂꯥꯛꯕ ꯀꯥꯟꯗ ꯁꯥꯟꯅꯕ ꯑꯣ ꯈꯠꯅꯕꯁꯤꯡꯗꯣ ꯎꯕꯒꯤ ꯃꯥ ꯑꯃꯨꯛ ꯇꯔꯟ ꯇꯥꯎꯕꯗ ꯎꯕ꯭ꯔꯥ ꯈꯠꯅꯥꯕ ꯃꯐꯝꯗ ꯆꯪꯗꯦ ꯑꯗꯨꯒ ꯇꯔꯟ ꯑꯃꯨꯛ ꯇꯧꯈꯔꯦ ꯑꯗꯨꯒ ꯃꯥꯒꯤ ꯈꯨꯠꯇꯣ ꯑꯦ ꯍꯥꯏꯔꯒ
ꯑꯧꯅꯦ ꯎꯝ ꯐꯤꯜꯗ ꯃꯅꯨꯡꯗꯀꯣ
ꯑꯣ ꯑꯗꯨꯃꯥꯏꯟ ꯇꯧꯔꯒ ꯎꯝ
ꯕꯦꯂꯤꯡꯍꯥꯝꯒ ꯃꯣꯏ ꯑꯅꯤꯁꯦ ꯀꯩꯅꯣꯝ ꯇꯥꯎꯕꯅꯦꯕ ꯑꯗꯨ ꯀꯔꯤ ꯋꯥ ꯍꯥꯏꯔꯥ ꯈꯪꯕ ꯑꯦ ꯍꯥꯏꯕꯒꯤ ꯑꯣꯏꯔꯝꯒꯅꯤ ꯃꯥ ꯅꯣꯠ ꯇꯧꯔꯒ ꯇꯥꯕꯗꯣ
ꯎꯝ ꯎꯝ ꯑꯗꯨꯒꯤ ꯃꯇꯨꯡꯗ ꯉꯁꯤ ꯃꯤ ꯈꯔ ꯈꯠꯅꯕ ꯃꯇꯝꯗꯀꯣ
ꯍꯣꯏ
ꯃꯤ ꯈꯠꯅꯕ ꯂꯥꯏꯕꯛ ꯒꯤ ꯃꯅꯤꯡ ꯍꯦꯛ ꯃꯅꯤꯡꯗꯀꯣ ꯎꯝ ꯃꯤ ꯈꯔꯒ꯭ꯔꯨꯨꯞ ꯐꯥꯏꯠ ꯇꯩꯔꯒꯀꯣ
ꯌꯥꯝ ꯅꯣꯛꯅꯤꯡꯕꯅꯦ ꯉꯔꯥꯡꯒꯤꯗꯣ ꯔꯤꯜꯁꯇ ꯑꯗꯨꯝ ꯎꯋꯦꯕꯥ
ꯍꯣꯏ ꯑꯗꯣ ꯑꯥ ꯍꯦꯛ ꯂꯣꯏꯈ꯭ꯔꯗꯤꯀꯣ ꯌꯥꯝ ꯁꯥꯡꯅ ꯑꯣꯂꯥꯗꯦ ꯑꯣꯂꯥꯛꯇꯦꯕ ꯑꯩꯈꯣꯏꯒꯤ ꯑꯦꯞꯁꯇꯗꯤ ꯇꯤꯚꯤ ꯇꯤꯚꯤꯗꯗꯤ ꯑꯗꯨꯝ ꯌꯦꯡꯕ ꯌꯥꯏꯗꯅ
ꯎꯝ ꯑꯈꯣꯏꯗꯤ ꯁꯦꯂꯦꯕ꯭ꯔꯦꯁꯟ ꯇꯧꯕꯁꯤꯡꯗꯣ ꯌꯦꯡꯅꯤꯡꯕꯒꯤꯅꯦꯕ
ꯑꯗꯨ ꯌꯦꯡꯅꯤꯡꯕ ꯍꯣꯏ
ꯑꯗꯨꯒ ꯑꯃꯨꯛ ꯎ ꯑꯁꯤ ꯃꯈꯣꯏ ꯍꯥꯏꯗ꯭ꯔꯦꯁꯟ ꯕ꯭ꯔꯦꯛꯀꯨꯝꯕ ꯂꯩꯌꯦꯅ
ꯎꯝ ꯑꯗꯨꯗꯁꯨ ꯍꯥꯏꯗ꯭ꯔꯦꯁꯟ ꯕ꯭ꯔꯦꯛꯇꯁꯨ ꯃꯈꯣꯏꯁꯦ ꯎꯊꯥꯡꯕꯤꯔꯦ ꯑꯗꯨꯒ ꯃꯤ ꯈꯔꯅ ꯍꯥꯏꯕꯗꯣ ꯃꯈꯣꯏꯅ ꯏꯁꯤꯡꯒꯨꯝꯕ ꯊꯥꯛꯄꯁꯨ ꯑꯩꯈꯣꯏꯗꯤ ꯌꯦꯡꯅꯤꯡꯏꯤ
ꯑꯁꯦꯡꯕꯅꯦ ꯌꯦꯡꯅꯤꯡ ꯑꯦ
ꯍꯧꯖꯤꯛ ꯈꯣꯡ ꯅꯥꯕꯤꯗꯣ ꯑꯩꯈꯣꯏ ꯑꯩꯉꯣꯟꯗ ꯀꯣꯜ ꯇꯧꯔꯛꯑꯦ
ꯑꯥ ꯇꯧꯅꯤꯡꯕꯒꯤ ꯍꯣꯏ ꯅꯪꯅꯤꯀꯣ ꯁꯤꯡꯖꯨ ꯆꯥꯅꯤꯡꯅꯤ ꯍꯥꯏꯗꯣ
ꯎꯝ
ꯑꯣ ꯑꯣ ꯑꯣ ꯑꯗꯨ ꯑꯗꯨꯗꯤ ꯈꯣꯡ ꯅꯥꯕꯤꯗꯣ ꯑꯣꯏꯔꯝꯒꯅꯤ
ꯎꯝ ꯑꯁꯤ ꯑꯌꯨꯛ ꯑꯩ ꯎꯝ ꯀꯣꯏꯔꯛꯄ ꯀꯥꯟꯗ ꯎꯝ ꯍꯣꯔꯦꯟ ꯁꯤꯡꯖꯨ ꯆꯥꯁꯤ ꯁꯤ ꯍꯥꯏꯕꯅꯤ
ꯎꯝ ꯆꯥꯅꯤꯡꯉꯦ ꯍꯥꯏꯕꯅꯤꯕ ꯎꯝ
ꯎꯝ ꯃꯥꯗꯤ ꯁꯤꯡꯁꯖꯨ ꯈꯛꯇ ꯆꯥꯏꯑꯦ ꯌꯥꯝ ꯆꯥꯅꯤꯡꯕ ꯃꯥꯜꯂꯦ ꯅꯍꯥꯟꯁꯨ ꯑꯩꯈꯣꯏ ꯆꯥꯏꯑꯦꯕ ꯑꯩꯈꯣꯏ ꯏꯕꯥꯅꯤ
ꯍꯣꯏ
ꯑꯩꯉꯣꯟꯗ ꯑ ꯑ ꯑꯩꯈꯣꯏꯗ ꯂꯥꯛꯑꯒ ꯁꯤꯡꯖꯨ ꯆꯥꯅꯤꯡꯑꯦ ꯍꯥꯏꯗ ꯆꯥꯁꯤꯅ ꯍꯥꯏꯔꯒ
ꯑꯗꯨꯗꯤ ꯏꯕꯥꯅꯤ ꯂꯩꯃꯤꯟꯅꯔꯗꯤꯀꯣ ꯑꯗꯨꯝ ꯁꯤꯡꯖꯨ ꯌꯥꯝ ꯊꯥꯔꯒ ꯆꯥ ꯆꯥꯕꯅꯦ ꯑꯅꯤꯗꯣ ꯃꯥꯁꯨ ꯆꯥꯅꯤꯡꯕ ꯑꯩꯁꯨ ꯆꯥꯅꯤꯡꯕ ꯁꯤꯡꯖꯨꯗꯒꯤꯗꯤ ꯂꯥꯞꯄ ꯉꯝꯗꯦ
ꯍꯧꯖꯤꯛꯀꯥꯟꯗꯤ ꯁꯤꯡꯖꯨ ꯌꯥꯝ ꯆꯥꯗ꯭ꯔꯦꯗ ꯑꯩꯈꯣꯏꯗꯤ ꯃꯤꯃꯤꯒ ꯆꯥꯕ ꯌꯥꯗꯕꯅꯤ
ꯑꯗꯨ ꯗꯤ ꯌꯨꯝꯗ ꯂꯥꯏꯕꯗꯨ ꯂꯩꯕꯗꯗꯤ ꯃꯤꯃꯤ ꯆꯥꯕ ꯌꯥꯔꯔꯣꯏꯅ ꯑꯗꯨꯝ ꯆꯥꯗꯕꯤꯗ ꯂꯩꯔꯒ ꯁꯤ ꯂꯥꯛꯑꯒ ꯃꯤꯒꯤꯁꯤꯡꯁꯨ ꯉꯥꯎꯇ ꯁꯤꯡꯁꯨ ꯌꯣꯟꯕꯁꯤꯡꯁꯨ ꯀꯣ ꯃꯤꯃꯤ ꯍꯥꯞꯄ ꯉꯥꯛꯇ ꯍꯥꯞꯇ꯭ꯔꯁꯨ ꯃꯣꯏꯒꯤ ꯍꯥꯞꯅꯕ
ꯎꯝ ꯆꯥꯒꯅꯨ ꯑꯁꯤ ꯆꯥꯅꯤꯡꯉꯗꯤ ꯀꯪꯂꯥꯒꯨꯝꯕ ꯍꯥꯞꯕꯒꯀꯣ ꯆꯥꯛꯑꯣ
ꯑꯗꯨꯒ ꯑꯁꯤꯒꯤꯒꯤ ꯃꯤꯗꯣ ꯅꯍꯥꯛ ꯑꯩꯈꯣꯏꯗ ꯎꯝ ꯄ꯭ꯔꯤꯇꯤꯟ ꯂꯥꯛꯑꯦꯕ ꯑꯗꯨꯏ ꯅꯨꯄꯥꯅ ꯍꯥꯏꯕꯅꯦ ꯌꯦꯡꯉꯣ ꯑꯁꯤ ꯅꯨꯄꯤꯁꯤꯡꯁꯦ ꯌꯦꯡꯉꯒ ꯑ ꯎꯝ ꯑꯁꯤ ꯎꯝ ꯅꯣꯛꯈꯤꯕꯅꯤ ꯍꯥ ꯑꯗꯨ ꯀꯤ ꯄ꯭ꯔꯣꯕ꯭ꯂꯦꯝ ꯈꯛꯇꯅꯤ ꯎꯕ ꯍꯥꯏꯕꯅꯦ ꯃꯤꯃꯤ ꯆꯥꯒꯅꯨ ꯍꯥꯏꯔꯝꯃꯤ ꯑꯩꯈꯣꯏꯗ
ꯎꯝ ꯏꯃꯥꯁꯨꯀꯣ ꯅꯍꯥꯟꯗꯣ ꯑꯩ ꯎꯝ ꯆꯦꯛ ꯇꯥꯎꯔꯥ ꯆꯠꯂꯨ ꯍꯥꯜꯂꯦ ꯅꯨꯄꯤꯁꯤꯡ ꯁꯦ ꯑꯗꯨꯗꯨ ꯈꯛꯇ ꯑꯣꯏꯔꯝꯃꯦ ꯅꯪꯁꯨ ꯃ ꯃ ꯃꯔꯛ ꯃꯔꯛ ꯇꯗꯤꯀꯣ ꯆꯦꯛ ꯇꯥꯎꯑꯣ ꯅꯪ ꯅꯪꯒꯤ ꯀꯩꯁꯨ ꯇꯥꯎꯗ꯭ꯔꯁꯨ ꯏꯁꯥꯗ ꯀꯩꯁꯨ ꯇꯧꯗ꯭ꯔꯁꯨ ꯆꯦꯛꯑꯞ ꯇꯧꯅꯕꯅ ꯍꯥꯏꯕꯅꯦꯕ ꯏꯁꯥ ꯄꯩꯁꯥꯁꯨ ꯄꯤꯔꯛꯇꯅ ꯃꯥꯅꯤ ꯃꯥꯔꯦ
ꯉꯖꯤꯀꯥꯟ ꯑ ꯎꯝ ꯍꯧꯖꯤꯛꯀꯥꯟ ꯍꯤꯂꯤ ꯃꯤꯅꯤꯁꯇ꯭ꯔꯤꯗ ꯂꯥꯛꯄꯁꯤꯅꯁꯨꯀꯣ ꯑꯁꯤꯒꯤ ꯄ꯭ꯔꯣꯕ꯭ꯂꯦꯝ ꯌꯥꯝꯅ ꯂꯥꯛꯑꯦ
ꯎꯝ ꯏꯍꯣꯡꯗꯣ ꯃꯥꯁꯨ ꯑꯗꯨꯝ ꯇꯣꯏꯅ ꯍꯥꯏꯈꯦ
ꯎꯝ
ꯌꯥꯕ ꯇꯣꯈ꯭ꯔꯣ ꯀꯣꯟꯅꯅꯤ ꯄ꯭ꯔꯣꯕ꯭ꯂꯦꯝ ꯉꯥꯛꯇꯅꯤ ꯇꯣꯛꯈ꯭ꯔꯣꯅꯥ ꯍꯥꯏꯕꯅꯤ
ꯎꯝ ꯃꯤꯅꯤꯠ